ꯎꯝ ꯆꯥꯛꯆꯥꯕ ꯀꯨꯏꯔꯦ
ꯒꯥꯔꯤ ꯃꯊꯦꯜ ꯆꯥꯖꯔꯒꯦ
ꯁꯤ ꯌꯦꯟꯁꯥ ꯆꯥꯏ
ꯈꯁ
ꯉꯁꯤꯗꯤ ꯌꯦꯟ ꯑꯣꯏꯅ ꯇꯧꯔ ꯎꯝ ꯅ ꯔꯦ
ꯊꯣꯡꯕꯨꯅꯣ ꯀꯅꯥꯅ ꯊꯣꯡꯒꯦ
ꯑꯁ ꯑꯌꯥꯝꯕꯅꯅꯤꯅꯦ ꯑꯩꯗꯤ ꯅꯤꯡꯊꯧꯅꯤꯅ
ꯅꯤꯡꯊꯧꯒꯤ ꯅꯤꯡꯊꯧꯒꯤ ꯇꯥꯝ ꯑꯣꯏꯌꯦꯦꯕ ꯑꯩ ꯏꯚꯅꯤꯡꯗ ꯇ
ꯎꯝ ꯃꯥꯅꯦ
ꯈꯔ ꯈꯔ ꯊꯣꯡ ꯊꯥꯛꯄꯗꯣ ꯍꯩꯔꯒꯗꯤ ꯑꯗꯨꯝ ꯊꯣꯡꯍꯜꯂꯣ ꯍꯩꯇꯗꯤ ꯊꯣꯡꯍꯜꯂꯣ ꯍꯥꯏꯔꯒꯗꯤ ꯀꯩꯁꯨ ꯀꯥꯏꯗꯦ ꯅꯣꯏ ꯀꯥꯏ ꯆꯠꯂꯨꯒꯦ ꯉꯁꯤꯕꯣ
ꯃꯁꯤꯁꯤ ꯂꯩꯗ ꯉꯁꯥꯏꯗꯤ ꯆꯠꯊꯣꯛꯑꯦ ꯉꯁꯥꯏꯗꯤ ꯑꯩꯈꯣꯏ ꯀ꯭ꯂꯥꯁ ꯀꯩꯅꯣ ꯂꯣꯝꯗ ꯆꯠꯊꯣꯛꯑꯦ
ꯑꯣꯏꯣꯏꯗ
ꯑꯩꯈꯣꯏ ꯀꯩꯅꯣꯗ ꯁꯤ ꯅꯪꯅ ꯈꯪꯉꯣꯏꯅꯦ ꯎꯝ
ꯅꯣꯏ ꯗꯗꯥ ꯀꯩꯅꯣꯁꯨ ꯂꯩꯅꯤꯀꯣ
ꯑꯥꯎ ꯂꯥꯏꯕꯅꯦ
ꯎꯝ ꯅꯣꯏ ꯑꯗꯨꯝ ꯇꯤꯟꯅꯕ꯭ꯔꯣ ꯑꯦ ꯀꯧꯅꯕ꯭ꯔꯣ ꯆꯪꯕ꯭ꯔꯣ
ꯆꯪ ꯎ ꯑꯩꯗꯤ ꯆꯪꯗꯗ ꯂꯝꯕꯤꯗ ꯊꯦꯡꯅꯕꯗꯣ ꯐꯛꯛꯇ ꯅꯗ
ꯀꯠꯇ꯭ꯔꯥ
ꯆꯪ ꯌꯥꯏꯅꯦ ꯌꯥꯕꯨꯗꯤ ꯆꯥꯡ ꯀꯁꯣ ꯀꯁꯨ ꯇꯅꯤ ꯍꯥꯏ ꯂꯇꯦ
ꯃꯥꯗꯤ ꯂꯥꯏꯔꯤꯛ ꯌꯥꯝ ꯍꯩꯕꯅꯦ ꯑꯗꯣ ꯂꯥꯏꯔꯤꯛ ꯀꯩꯀꯥꯗ ꯇꯥꯛꯄꯤꯌꯣ ꯍꯥꯏꯕꯅꯦ
ꯑꯩꯁꯨ ꯍꯩꯗ
ꯅꯪꯉꯣꯟ ꯅꯗꯤ ꯃꯥꯅ ꯍꯦꯝꯅꯤꯍꯦ ꯃꯥ ꯍꯧꯖꯤꯛ ꯃꯥꯁꯇꯔꯃꯨꯛ ꯇꯝꯃꯕꯅꯦ
ꯑꯗꯨ ꯑꯣꯏꯔꯁꯨ ꯑ
ꯏꯔꯨꯖꯔꯕꯣ
ꯀꯔꯤ ꯍꯥꯏꯕ
ꯏꯔꯨꯖꯔꯕꯣ
ꯁꯨꯔꯦꯗ ꯉ ꯁꯥꯏꯅ
ꯏꯁꯤꯡ ꯂꯩꯕ꯭ꯔꯅꯦ
ꯁꯤꯡ ꯂꯩꯛ ꯑꯩꯅ
ꯅꯁꯤꯡꯃ ꯏ ꯌꯥꯝ ꯋꯥꯏ ꯍꯥꯏꯗꯥꯏꯗꯤ
ꯃꯔ ꯃꯔꯔꯒꯛꯇꯅꯦꯖ ꯑꯗꯨꯝ ꯁꯤꯖꯤꯅꯤꯉꯥꯏꯗꯤ ꯑꯗꯨꯝ ꯂꯩꯗ
ꯆꯗꯤ ꯀ ꯄꯨꯕꯤꯔꯣꯎ꯭ꯔꯥ
ꯉꯔꯥꯡꯥꯡ ꯇꯣ ꯎꯝ ꯂꯩꯏ ꯂꯩꯏ ꯂꯩꯏ ꯎꯕꯤꯔꯛꯅꯣ ꯎꯕꯤꯔ ꯑꯗꯨꯒ ꯃꯃꯟꯒꯁꯦ ꯉꯔꯥꯡ ꯄꯥꯛꯏ ꯏꯁꯤꯡ ꯑꯩꯈꯣꯏ
ꯄꯨꯔꯛꯀꯗꯕꯅꯦ ꯂꯤꯇ ꯇꯪꯈꯥꯏꯒꯤꯗꯤꯇ ꯕꯣꯇꯜ ꯑꯅꯤ ꯄꯨ ꯄꯔꯦꯛꯛꯀꯦ ꯇꯧꯕꯅꯦ
ꯑꯗꯨ ꯑꯣꯏꯔꯁꯨ ꯑꯗꯨ ꯑꯗꯨꯁꯨ ꯃꯃꯜꯒꯤ ꯑꯣꯏꯔꯝꯕꯅꯤꯅꯦ
ꯑꯃꯃꯜ ꯂꯧꯔꯣꯏꯅꯦ ꯂꯧꯔꯣꯏꯅꯦ ꯄꯨꯈ꯭ꯔꯤꯗꯒꯤ ꯁꯣꯛꯑꯒ ꯄꯨꯔꯛꯑꯒ ꯂꯣꯏꯔꯒꯗꯔꯒꯦ
ꯉꯔꯥꯡ ꯑꯗꯨꯝ ꯇꯥꯏꯗ ꯂꯩꯗ
ꯐꯔꯤ ꯑꯣ ꯌꯥꯝ ꯂꯩꯒ ꯀꯃꯥꯏꯅ ꯑꯩꯅ ꯏꯁꯤꯡꯒꯤ ꯄꯩꯁꯥꯃꯨꯛ ꯂꯧꯗꯣꯏꯅꯣ
ꯁ ꯁꯤꯟꯗꯨꯕ
ꯄꯩꯁꯥꯒꯤꯗꯤ ꯑꯩꯉꯣꯟꯗꯗꯤ ꯑꯩꯅꯗꯤ ꯅꯣꯏꯗ ꯄꯩꯁꯥ ꯑꯝꯇ ꯂꯧꯕꯤꯗꯣꯏꯅꯦ ꯀꯃꯥꯏꯅ ꯄꯩꯁꯥ ꯂꯧꯗ ꯑꯩꯗꯤ ꯐ꯭ꯔꯤ ꯉꯥꯛꯇ ꯄꯤꯔꯛꯈꯤꯗꯣꯏ ꯣꯇꯜꯗꯣ ꯄꯤꯔꯛꯑꯣ ꯑꯩ ꯑꯗꯨꯝ ꯏꯁꯤꯡ ꯄꯨꯔꯨꯕꯤꯔꯛꯀꯦ ꯕꯣꯇꯜ ꯂꯩꯇꯕꯩ ꯋꯥꯅꯦ ꯣꯇꯜꯗꯤ ꯈꯔ ꯋꯥꯏꯑꯦ ꯑꯩ ꯑꯩꯉꯣꯟꯗ ꯂꯩꯕꯗꯤ ꯑꯩ ꯑꯩꯒꯤ ꯑꯣꯏ ꯑꯩꯒꯤ ꯑꯣꯏꯑꯦꯕꯀꯣ
ꯑ ꯑꯗꯨꯗꯤ ꯆꯥ ꯄꯨꯔꯒꯦ
ꯌꯥꯥꯁꯨ ꯌꯥꯑ ꯍꯣꯏ ꯖꯥꯔ ꯄꯨꯔꯛꯄꯅꯗꯤ ꯕꯦꯁ ꯇꯥꯔꯦ
ꯆꯥꯔꯕꯨꯗꯤ ꯃꯆꯥꯁꯨ ꯂꯩ ꯑꯁꯪꯁꯂꯥꯏ
ꯅꯍꯥꯟꯒꯤ ꯍꯩꯅꯧꯗꯣ
ꯑ
ꯅꯣꯏ ꯆꯥꯕ ꯂꯣꯏꯔꯕꯣ
ꯃꯔꯦ
ꯀꯃꯥꯏꯅ ꯆꯥꯒꯦ ꯅꯣꯏꯕꯨꯣ
ꯑꯁ ꯑꯗꯨꯝ ꯆꯥꯏꯅ
ꯃꯨꯟꯗꯁꯨ ꯀꯃꯥꯏꯅ ꯆꯥꯕ꯭ꯔꯦ ꯃꯟ
ꯃꯜꯂꯗ ꯍꯥꯏꯗꯤ ꯅꯨꯃꯤꯠꯗ ꯑꯃ ꯑꯃ ꯆꯥꯕ ꯆꯞ ꯆꯥꯔꯦ ꯃꯨꯟꯕ ꯆꯞ ꯆꯥꯔꯦ ꯎꯝ
ꯑꯩꯗꯤ ꯂꯣꯏꯗ꯭ꯔꯦ ꯉꯁꯤꯅ ꯂꯣꯏꯗꯧꯔꯦ ꯑꯩꯁꯨ
ꯑꯩꯈꯣꯏꯒꯤꯗꯨ ꯉꯔꯥꯡꯅ ꯂꯣꯏꯈ꯭ꯔꯦ ꯉꯁꯤꯅ ꯑꯃꯨꯛ ꯑꯌꯥꯝꯕ ꯑꯃꯅ ꯄꯨꯔꯛꯄꯗꯣ ꯑꯃꯨꯛ ꯆꯥꯕ ꯍꯧꯔꯦ
ꯂꯧꯕ ꯂꯥꯛꯑꯣ ꯍꯥꯏꯕꯅꯤꯅꯦ ꯑꯗꯨꯁꯨ ꯑꯩ ꯆꯪꯕ ꯀꯥꯎꯗꯅ ꯆꯪꯗ꯭ꯔꯦ
ꯎ ꯍꯑꯣꯑꯦ ꯑꯁ ꯌꯥꯝ ꯊꯨꯝꯃꯦ
ꯍꯧꯥꯎꯔꯝꯃꯣꯏꯅ
ꯍꯋꯦ ꯇꯤꯟ ꯇꯤꯟꯒꯨꯝꯕꯁꯨ ꯑꯝꯇ ꯆꯥꯗꯦ ꯌꯥꯝ ꯊꯨꯡꯉꯦ ꯃꯨꯟꯕꯁꯨ ꯐꯖꯅ ꯃꯣꯠꯂꯦ ꯍ
ꯑꯩ ꯍꯌꯦꯡ ꯂꯧꯕ ꯂꯥꯛꯀꯦ ꯈꯔ ꯈꯥꯝꯃꯣ
ꯍꯌꯦꯡꯗꯨꯗꯤ ꯂꯩꯗꯧ ꯃꯥꯅꯤ ꯍꯌꯦꯡꯡ ꯏꯗꯤ ꯏ ꯂꯩ ꯏꯗꯧ ꯃꯥꯥꯟꯗ꯭ꯔꯦꯕꯣ
ꯂꯩꯗ꯭ꯔꯗꯤ ꯅꯪ ꯅꯪ ꯅꯪ ꯆꯩ ꯆꯥꯔꯦ
ꯁꯤꯗ ꯍꯦꯛ ꯄꯒꯦ ꯍꯦꯛꯄꯤꯒꯦ ꯃꯌꯥꯝ ꯂꯩ
ꯍꯒꯤꯒꯦ ꯅ ꯇꯅꯦ
ꯀꯔꯤꯅꯣ ꯑꯗꯨꯗꯤ ꯃꯣꯟꯕ ꯃꯌꯥꯝ ꯑꯗꯨ ꯑꯃꯨꯣꯟꯕ ꯃꯌꯥꯝꯁꯨ ꯄꯥꯜꯂꯦ ꯌꯦꯛꯄꯤꯒꯦꯅꯦ
ꯑꯗꯨ ꯍꯥꯎꯔꯑꯦ
ꯑꯁ ꯍꯥꯎꯏꯤ ꯍꯥꯎꯋꯤ ꯑꯁ ꯑꯁꯤꯗꯕꯨ ꯀꯔꯤ ꯍꯥꯎꯗꯕ ꯂꯩꯒꯦꯅꯦ ꯌꯥꯝ ꯊꯨꯝꯕ ꯉꯥꯛꯇꯅꯦ
ꯅꯍꯥꯟꯉꯤꯗꯨꯁꯨ ꯈꯔ ꯁꯤꯟꯕ ꯌꯥꯎꯋꯦꯗ
ꯁꯤꯟꯕ ꯌꯥꯕ
ꯃꯨꯟꯗꯗꯤ ꯃꯨꯟꯗꯗꯤ ꯑꯗꯨꯝ ꯁꯤꯜꯂꯤꯔꯦ
ꯑꯁ ꯅꯪꯒꯤꯗꯣ ꯈꯔ ꯇꯣꯉꯥꯟꯕ ꯌꯥꯎꯔꯝꯕꯅꯦꯗ
ꯑꯩꯒꯤꯅ ꯈꯔ ꯐꯕꯅꯤꯅꯦ
ꯄꯥꯝꯕꯤ ꯑꯃꯒꯤ ꯀꯩꯅꯣ ꯇꯧꯗꯕ꯭ꯔꯣ
ꯑꯥꯕꯤ ꯑ ꯇꯣꯞꯄꯗꯤ ꯂꯧꯥꯎꯗꯅꯦ
ꯑꯣ ꯈꯪꯗꯦꯅꯦ ꯑꯗꯨꯗꯤ ꯑꯩ ꯁꯤ ꯀꯩꯅꯣ ꯃꯨꯟꯗꯕꯨꯁꯨ ꯑꯗꯨꯝ ꯍꯥꯎꯋꯤꯗ
ꯃꯟꯖꯖꯤ ꯁꯤꯜꯂꯦꯕ
ꯑꯗꯨ ꯀꯩꯅꯣ ꯆꯤꯅꯤ ꯍꯥꯞꯄ ꯌꯥꯗ꯭ꯔꯣ
ꯎꯝ ꯆꯤꯡꯅꯤ ꯄꯔ ꯍꯥꯄ ꯆꯥꯔꯤꯅꯤ ꯆꯤꯅꯤꯁꯨ ꯂꯣꯏꯗꯧꯔꯦꯕ ꯅꯍꯥꯟ ꯀꯦꯖꯤ ꯑꯃ ꯂꯩꯔꯛꯄꯗꯣ ꯂꯣꯏꯁꯤꯜꯂꯛꯑꯦꯅꯦ
ꯍꯌꯦ ꯂꯧꯕ ꯂꯥꯛꯑꯣ ꯑꯩꯈꯣꯏꯗ ꯃꯌꯥꯝ ꯂꯩ
ꯑꯩ ꯆꯥꯖꯒꯦ ꯆꯤꯅꯤꯔ ꯂꯣꯏꯁꯤꯜꯂꯛꯑꯦ
ꯂꯥꯛꯑꯣ ꯂꯥꯛꯑꯣ ꯃꯌꯥꯝ ꯄꯤꯒꯦ ꯑꯗꯣ ꯅꯪ ꯆꯥꯛ ꯌꯦꯟꯁꯥꯡꯗꯤ ꯀꯔꯤ ꯌꯦꯟꯁꯥꯡ ꯀꯔꯤ ꯌꯦꯟꯁꯥꯡ ꯆꯥꯒꯦ
ꯒꯥꯔꯤ ꯆꯥꯔꯅꯤ ꯄꯩꯁꯥ ꯄꯥꯏꯗꯕꯅꯤꯅ ꯑꯩꯗꯤ ꯏꯔꯣꯟꯕ ꯑꯣꯏꯅ ꯆꯥꯔꯦꯅ ꯑꯂꯨꯒ ꯇꯧꯔꯒ ꯑꯩꯣꯏꯗꯤ ꯉꯝꯗ꯭ꯔꯦꯅꯦ ꯂꯩꯇ꯭ꯔꯦꯅꯦ ꯋꯥꯔꯦꯅꯦ ꯍꯟꯗꯛꯇꯤ ꯆꯥꯡ ꯉꯥ ꯆ ꯉꯝꯗ꯭ꯔꯦꯅꯦ
ꯑꯁ ꯁꯤꯗ ꯂꯥꯛꯑꯒ ꯆꯥꯕ ꯌꯥꯕꯅꯤꯅꯦ ꯅꯪ ꯈꯔ ꯉꯟꯅ ꯍꯥꯏꯕ ꯌꯥꯗ꯭ꯔꯣ
ꯆꯥꯕ ꯂꯣꯏꯔꯀꯥꯟꯗ ꯍꯥꯏꯔꯛꯄꯗꯨꯗꯤ ꯆꯥꯕ ꯂꯣꯏꯔꯀꯥꯟꯗ ꯍꯥꯏꯔꯛꯄꯗꯨꯗꯤ ꯄꯁꯨ ꯀꯩꯁꯨ ꯈꯟꯗ꯭ꯔꯦ ꯅꯋꯅ